ꯍꯜꯂꯣ
ꯎꯝ ꯍꯜꯂꯣ
ꯇꯥꯕꯔꯣ
ꯇꯥꯏꯌꯦ ꯀꯩꯗꯧꯔ ꯂꯩꯒꯦ
ꯐꯝꯃꯦ
ꯍꯦ ꯐꯝꯃꯦ ꯉꯁꯥꯏꯗꯩ ꯐꯝꯕ ꯑꯣꯏꯔꯝꯒꯅꯤ ꯀꯣ
ꯉꯁꯥꯏꯗꯒꯤ ꯐꯝꯃꯒ ꯂꯩꯕꯅꯤ
ꯅꯪ ꯈꯣꯡꯅꯔꯛꯇ꯭ꯔꯣ ꯐꯝꯃꯟꯕꯗꯣ ꯃꯔꯛ ꯃꯔꯛꯇ ꯂꯦꯞꯄꯣ ꯐꯝꯃ ꯈꯛꯇꯪ ꯅꯨꯡꯉꯥꯏꯗ꯭ꯔꯣ ꯅꯨꯡꯉꯥꯏꯔꯣꯏꯍꯦ ꯃꯔꯛ ꯃꯔꯛꯇ ꯂꯦꯞꯄꯣ
ꯐꯝꯕꯁꯤꯅꯤꯅꯦ ꯅꯨꯡꯉꯥꯏꯕꯅꯣ
ꯑꯁ ꯅꯪ ꯈꯣꯡꯅꯥꯔꯛꯇ꯭ꯔꯣ ꯈꯣꯡꯅꯥꯔꯛꯑꯗꯤ ꯑꯃꯨꯛꯀ ꯂꯦꯞꯄꯣ ꯀꯨꯏꯅ ꯂꯦꯞꯄꯁꯨ ꯈꯣꯡꯄꯥꯡꯗꯣ ꯅꯥꯔꯛꯀꯅꯤ ꯃꯔꯛ ꯃꯔꯛꯇ ꯑꯃꯨꯛꯀ ꯐꯝꯕ ꯑꯃꯨꯛꯀ ꯂꯦꯞꯄ ꯃꯔꯛ ꯃꯔꯛꯇ ꯐꯝꯃꯒ ꯂꯦꯞꯄꯒ ꯑꯗꯨ ꯅꯣꯏ ꯃꯥ ꯃꯃꯥꯡꯗ ꯁꯥꯟꯅꯕꯁꯨ ꯌꯥꯅꯤ ꯑꯗꯨꯅ ꯈꯔ ꯅꯨꯡꯉꯥꯏꯕꯅꯤ ꯅ ꯑꯗꯨ ꯅꯣꯏ ꯃꯥꯃꯥꯡꯗ ꯁꯥꯅꯅꯤꯡꯗ꯭ꯔꯁꯨ ꯂꯝꯕꯦꯟꯗ ꯅꯣꯏ ꯌꯨꯝ ꯃꯇꯥꯏꯇ ꯂꯝꯕꯤ ꯑ ꯆꯧ ꯂꯝꯕꯤ ꯆꯥꯎꯅ ꯇꯥꯕꯗꯣ ꯑꯗꯨꯗ ꯇꯧꯕꯁꯨ ꯌꯥꯒꯅꯤ ꯑꯃꯨꯛ ꯑꯃꯨꯂꯦ ꯑꯃꯨꯛ ꯑꯃꯨꯛꯂꯦ ꯑꯗꯨꯃꯥꯏꯅ ꯇꯧꯛꯄ ꯌꯥꯒꯅꯤ ꯃꯔꯝ ꯍꯪꯂꯛꯑꯗꯤ ꯃꯔꯝ ꯍꯪꯉꯗꯤ ꯈꯣꯡ ꯅꯥꯔꯛꯀꯦ ꯈꯣꯡ ꯅꯥꯕꯒꯤꯅꯦ ꯍꯥꯏꯌꯣ ꯉꯁꯤꯗꯤ ꯀꯥꯏ- ꯀꯥꯏ ꯆꯠꯂꯨꯏ ꯑꯁ ꯑꯩ ꯂꯧꯕꯣꯛꯇ ꯀꯨꯝꯒꯦ ꯇꯧꯔ ꯂꯩꯌꯦ ꯍꯧꯖꯤꯛ
ꯀ꯭ꯔꯤ ꯒ
ꯍꯨꯝ
ꯂꯧ ꯂꯣꯏꯔꯕꯣ ꯅꯣꯏ ꯔꯣꯝꯒꯤ
ꯑꯁ ꯂꯧ ꯍꯧꯗ꯭ꯔꯤꯗ ꯀꯥꯏꯗꯒꯤ ꯅꯣꯡ ꯆꯨꯔꯛꯇꯅ ꯎꯄꯥꯏ ꯂꯩꯇꯦ
ꯈꯣꯏꯈ꯭ꯔꯕ꯭ꯔꯣ ꯂꯧ
ꯀꯣꯏꯈ꯭ꯔꯦ ꯅꯍꯥꯟꯗꯤ ꯑꯃꯔꯗꯤ ꯀꯣꯏꯕꯤꯈ꯭ꯔꯦ
ꯑꯃꯨꯛ ꯏꯁꯤꯡ ꯂꯩꯥꯏꯔꯗꯤ ꯑꯃꯔꯛ ꯈꯣꯏꯒꯅꯤꯀꯣ
ꯑꯦ ꯑꯅꯤꯔꯛ ꯑꯃꯨꯛ ꯑꯅꯤꯔꯛ ꯈꯣꯏꯈꯤꯅꯤꯍꯦ
ꯑꯩꯈꯣꯏꯒꯤꯗꯨ ꯎꯕ꯭ꯔꯥ
ꯎꯝ ꯅꯣꯏꯗ ꯅꯣꯏ ꯊꯕꯛ ꯌꯥꯝ ꯀꯜꯂꯤꯅꯦ ꯐꯖꯟ ꯇꯧꯔ ꯂꯩꯔꯝꯃꯤꯅꯦ
ꯑꯗꯣ ꯑꯩꯈꯣꯏꯒꯤꯁꯨ ꯑꯅꯤꯔꯛ ꯈꯣꯏꯗ꯭ꯔꯗꯤ ꯌꯥꯔꯣꯏꯗ꯭ꯔꯣ
ꯎꯝ ꯑꯅꯤꯔꯛ ꯈꯣꯏꯈꯤꯅꯤ ꯅꯣꯏꯒꯤꯁꯨ ꯎꯝ ꯑꯩꯈꯣꯏꯗꯤ ꯂꯧꯔꯥꯡ ꯇꯧꯔꯔꯣꯏ ꯇꯥꯕ꯭ꯔꯣ ꯍꯥꯥ ꯍꯜꯂꯣ ꯄꯨꯔꯤ ꯊꯨꯡꯅꯅꯤꯗ ꯍꯜꯂꯣ ꯇꯥꯕ꯭ꯔꯣ ꯀꯔꯤꯒꯤ ꯀꯔꯤ ꯃꯇꯥꯡꯒꯤꯅꯣ ꯁꯤ ꯇꯧꯔꯤꯁꯦ ꯍꯜꯂꯣ ꯇꯥꯕ꯭ꯔꯣ
ꯇꯥꯕ꯭ꯔꯣ
ꯇꯥꯏꯌꯦ
ꯀꯨꯝꯁꯤꯁꯦ ꯂꯧ ꯇꯧꯕ ꯌꯥꯒꯗꯧ ꯃꯥꯟꯗꯦꯀꯣ
ꯈꯪꯗꯦ ꯅꯣꯡꯁꯦ ꯃꯊꯪ ꯍꯞ
ꯇꯥꯗꯗꯤ ꯃꯥ ꯃꯊꯪ ꯍꯞꯇꯥ
ꯎꯝ
ꯎꯝ ꯨꯖꯨꯟꯗ ꯂꯧꯂꯣꯢꯅꯕꯅꯤ ꯃꯊꯪ ꯍꯞꯇꯥꯗ ꯑꯗꯨꯔꯛꯇ꯭ꯔꯗꯤ ꯎꯝ ꯑꯗꯨꯗ ꯑꯗꯨꯗ ꯍꯗ ꯃꯨꯁꯒ ꯃꯥ ꯍꯥꯏ ꯀꯨꯝꯁꯤꯁꯦ ꯐꯒꯤ- ꯐꯥꯒꯤ ꯂꯧ ꯁꯨꯕ ꯐꯪꯂꯣꯏꯗꯧꯔꯤ
ꯎꯝ ꯅꯟꯖꯦ ꯍꯟꯗꯛ ꯃꯔꯛ ꯐꯤꯒ ꯁꯥꯗ꯭ꯔ
ꯁꯥꯗ꯭ꯔꯦꯗ ꯀꯣꯛ ꯀ ꯉꯥꯎꯔꯅ ꯂꯩꯔꯤ ꯀꯔꯤꯅꯣ ꯃꯩ ꯂꯛꯄꯔꯣ ꯑꯗꯨꯗ ꯇꯥꯕ꯭ꯔꯣ ꯍꯣꯏ
ꯀꯣꯟꯗ ꯐꯣꯟ ꯏꯁꯀ꯭ꯔꯤꯟꯗ ꯌꯦꯡꯉꯣ ꯀꯔꯤ ꯎꯕ꯭ꯔꯥ ꯅꯪ ꯎ ꯅꯪ ꯎꯕ꯭ꯔꯥ ꯑꯩ ꯎꯕ꯭ꯔꯥ
ꯑꯩ ꯎꯗꯦ
ꯇꯥꯔꯦꯟꯇ ꯎꯗꯦ
ꯑꯥ
ꯑꯗꯨ ꯂꯥꯏ ꯑꯗꯨ ꯂꯥꯏꯔ ꯀꯔꯤꯔꯣ ꯑꯗꯨꯗꯣ
ꯑꯗꯨ ꯂꯥꯏꯅꯦ ꯀꯤꯔꯤꯔꯣ
ꯑꯣ
ꯅꯪꯒꯤ ꯏꯁꯀꯔꯤꯟꯗꯨꯗꯤ ꯂꯩꯁꯕꯤ ꯎꯋꯦ
ꯅꯪꯒꯤ ꯏꯁꯇ꯭ꯔꯦꯟꯁꯤꯗ ꯂꯩꯁꯥꯕꯤꯎꯋꯦ
ꯍꯣꯏ ꯅꯪꯒꯤ ꯐꯣꯟꯁꯦ
ꯑꯩꯒꯤ ꯅꯪꯒꯤ ꯏꯁꯀ꯭ꯔꯤꯟꯗ ꯂꯩꯁꯥꯕꯤ ꯎꯑꯦ ꯍꯥꯏꯕ ꯑꯗꯨꯗꯤ ꯀꯅꯥ ꯑꯣꯏꯖꯥꯠꯅꯣ ꯂꯥꯏ ꯑꯣꯏꯔꯝꯒꯗꯕ ꯃꯥꯜꯂꯦ
ꯑꯥ ꯑꯥ ꯂꯥꯏꯅꯤ ꯂꯥꯏ ꯑꯩꯒꯤꯗꯣ ꯃꯤꯉꯣꯟꯗ ꯉꯁꯤ ꯊꯥꯕꯤꯕꯅꯦ ꯉꯔꯥꯡꯒꯤꯗꯣ
ꯑꯥ ꯑꯩꯗꯤ ꯆꯠꯇ꯭ꯔꯦꯕ ꯀꯣꯛ ꯉꯥꯎꯗꯅ ꯐꯤꯁꯨ ꯁꯥꯕ ꯌꯥꯗꯕ ꯅꯅꯥꯎ ꯅꯅꯥꯎꯄꯤ ꯆꯠꯂ ꯂꯩꯔꯝꯃꯦꯀꯣ ꯅꯆꯥꯅꯨꯄꯤ ꯉꯁꯥꯏ ꯎꯕ꯭ꯔꯣ
ꯃꯥ ꯐꯣꯟ ꯇꯧꯔꯛ ꯑꯦ ꯀꯥꯏꯗ ꯁꯝꯃꯤꯠ ꯇꯧꯗꯣꯏꯅꯣ ꯀ꯭ꯌꯨ ꯌꯥꯝ ꯂꯦꯞꯄꯒ ꯂꯩꯔꯝꯃꯤ ꯍꯥꯏ ꯃꯤ ꯆꯥꯝꯃ ꯆꯥꯝꯃ ꯆꯅꯤ ꯁꯨꯕ꯭ꯔꯥ ꯍꯥꯡꯉꯒ ꯑꯁ ꯑꯗꯨ ꯍꯦꯜꯂꯦ ꯆꯥꯝꯃꯔꯤꯃꯨꯛ ꯑꯣꯏꯔꯝꯗꯧ ꯃꯥꯜꯂꯦ ꯍꯥꯏ
ꯆꯥꯃꯔꯤ
ꯎꯝ
ꯍꯣꯏ ꯑꯩ ꯆꯠꯄ ꯉꯝꯗꯕꯒꯤ ꯉꯔꯥꯡꯁꯨꯅꯌꯥꯝꯕꯗ ꯄꯤꯒꯦ ꯇꯧꯔꯒ ꯑꯦꯁ ꯃꯤꯒꯤꯅꯤꯅ ꯇꯜꯂꯝꯒꯅꯤ ꯈꯟꯕ ꯍꯥꯏꯕꯗꯤ ꯆꯦ ꯆꯥꯡꯒꯤ ꯊꯕꯛꯁꯨ ꯊꯕꯛꯁꯦ ꯇꯟꯕꯅꯦꯕꯀꯣ
ꯎꯝ ꯏꯁ ꯁꯃꯤꯠ ꯇꯧꯅꯤꯉꯥꯏ ꯈꯛꯇꯪ ꯑꯣꯏꯕꯗꯨꯕꯨ
ꯁꯃꯤꯠ ꯇꯧꯅꯤꯉꯥꯏ ꯈꯛ ꯅꯠꯇꯕ ꯖꯦꯔꯣꯛꯁ ꯇꯧꯅꯤꯉꯥꯏꯁꯨ ꯂꯩꯕ ꯑꯗꯨꯒꯤ ꯑꯗꯨꯒꯤ ꯑꯩꯗꯣ ꯅꯨꯡꯉꯥꯏꯇ꯭ꯔꯦ ꯍꯥꯏꯅ ꯄꯤꯕꯤꯗ꯭ꯔꯕ
ꯎꯝ
ꯉꯁꯤ ꯗꯥꯎ ꯐꯔꯒ ꯏꯅꯥꯎꯅꯨꯄꯤ ꯑꯃꯨꯛꯀ ꯕꯤꯁꯦꯝꯄꯨꯔ ꯆꯥꯅꯤꯡꯉꯥꯏ ꯂꯩꯕꯀꯣ ꯑꯗꯨꯗ ꯑꯩꯒꯤꯗꯨꯁꯨ ꯌꯥꯎ ꯍꯥꯏꯌꯦꯕ ꯑꯗꯨꯒꯤ ꯃꯥꯁꯨ ꯌꯥꯎꯗꯦ ꯑꯗꯨꯕꯨ ꯃꯤꯉꯣꯟꯗ ꯑꯃꯨꯛ ꯄꯤꯕ ꯑꯩ ꯀꯣꯛ ꯉꯥꯎꯏ ꯆꯛꯄꯥ ꯌꯥꯗ꯭ꯔꯦ ꯍꯟꯗꯛ ꯑꯁ ꯕꯤꯄꯤꯁꯤ ꯂꯩꯕ ꯆꯠꯂꯣꯍꯦ ꯃꯤ ꯇꯔꯥ ꯈꯛꯇ ꯂꯧꯒꯅꯤ ꯍꯥꯏꯅ ꯇꯔꯥ ꯇꯔꯨꯛꯄꯨꯗꯣ ꯇꯔꯨꯛꯇꯤ ꯀꯣꯇꯥꯗ ꯂꯧꯈ꯭ꯔꯦ ꯍꯥꯏꯌꯦꯕ
ꯀꯣꯇꯥꯗ
ꯍꯣꯏ
ꯏꯁ
ꯑꯗꯨꯗꯤ ꯃꯤ ꯑꯆꯧ ꯑꯁꯥꯡ ꯀꯣꯇꯥꯗ ꯑꯣꯏꯔꯝꯅꯤꯅꯦ ꯑꯗꯨꯗꯤ ꯏꯁ ꯃꯤ ꯇꯔꯥ ꯈꯛꯇꯪ ꯇꯧꯕꯗ ꯂꯧꯒꯗꯕꯗꯨ ꯂꯤꯁꯤꯡ ꯃꯉꯥ ꯍꯦꯟꯅ ꯂꯥꯛꯑꯝꯃꯅꯤꯀꯣ
ꯃꯉꯥꯗꯤ ꯌꯧꯔꯝꯃꯣꯏ ꯍꯦ ꯌꯥꯎꯔꯝꯃꯣꯏ ꯑꯗꯨꯗꯤ
ꯏꯁ ꯅꯍꯥꯟꯗꯒꯤ ꯀꯩꯅꯣ ꯃꯤ ꯄꯨꯡꯇ ꯈꯣꯏ ꯈꯨꯟꯗꯩꯗꯣ ꯏꯃꯥꯟꯅꯕꯗꯨ ꯄꯨꯡ ꯇꯔꯥ ꯑꯗꯨꯋꯥꯏꯗꯒꯤ ꯆꯠꯄꯗꯨ ꯄꯨꯡ ꯄꯨꯡ ꯑꯅꯤ ꯑꯗꯨꯋꯥꯏꯗ ꯁꯃꯤꯠ ꯇꯧꯕ ꯐꯪꯉꯦ ꯍꯥꯏ ꯃꯣꯏꯗꯣ ꯑꯗꯨꯁꯨ ꯑꯗꯨꯁꯨ ꯅꯤꯡꯊꯧꯀꯥ ꯂꯩꯕꯥꯛꯄꯣꯛ ꯁꯒꯣ ꯌꯨꯝꯁꯩꯀꯩꯁꯥ ꯁꯒꯣꯜꯁꯦꯟ ꯁꯒꯣꯜꯁꯦꯟꯗ ꯑꯣꯏꯕ ꯃꯥꯜꯂꯦ ꯃꯣꯏ ꯆꯠꯄꯗꯣ ꯑꯗꯨꯕꯨ ꯑꯩ ꯂꯥꯛꯄ ꯅꯨꯃꯤꯠ ꯁꯇꯔ ꯁꯪ ꯊꯥꯡꯖꯥ ꯅꯨꯃꯤꯠꯇꯗꯤ ꯃꯤ ꯀꯟꯅ ꯂꯥꯛꯇꯕ ꯍꯥꯏꯇꯥꯔꯦ ꯑꯗꯨꯏ ꯅꯨꯃꯤꯠꯇꯨꯗꯗꯤ ꯃꯤ ꯇꯔꯥꯒꯨꯝꯕ ꯂꯥꯛꯑꯔ ꯃꯣꯏ ꯑꯃꯨꯛ ꯍꯟꯅꯈꯤꯕ ꯑꯗꯨ ꯑꯣꯏꯕꯩꯔ ꯈꯪꯗꯦ
ꯃꯤ ꯀꯟꯅ ꯂꯥꯛ
ꯑꯣ ꯉꯁꯤ ꯈꯪꯉꯗꯤ ꯍꯣꯔꯦꯟ ꯑꯩꯒꯤ ꯆꯦ ꯄꯨꯔꯛꯀꯅꯤꯕꯀꯣ
ꯍꯥ
ꯍꯧꯔꯦꯟ ꯑꯩꯒꯤꯆꯦ ꯄꯨꯔꯥꯛꯑꯥꯅꯤꯕ
ꯎꯝ
ꯑꯗꯨꯗ ꯈꯪꯒꯅꯤ ꯍꯥꯏꯕ
ꯑꯗꯨꯗ ꯈꯪꯒꯅꯤ ꯍꯥꯏꯕ꯭ꯔꯥ
ꯑꯩ ꯍꯥꯏꯕꯗꯤ ꯅꯪꯅ ꯌꯥꯝꯃꯤ ꯌꯥꯝꯗꯦ ꯍꯥꯏꯕꯗꯣ
ꯎꯝ
ꯑꯗꯨ ꯑꯗꯨꯗꯩ ꯈꯪꯒꯅꯤ ꯍꯥꯏꯕ
ꯑꯣ ꯃꯣꯏ ꯆꯦ ꯑꯃꯗꯤ ꯄꯤꯔꯛꯀꯅꯤꯀꯣ ꯑꯗꯨꯗꯤ ꯏꯟꯇꯔ ꯀꯩꯅꯣ ꯇꯧꯅꯤꯡꯉꯥꯏꯗꯣ ꯑꯦꯃꯤꯀꯥꯔꯒꯤꯀꯣ ꯎꯝ ꯑꯩ ꯈꯪꯍꯧꯗꯦ ꯑꯁ ꯑꯗꯨꯗꯤ ꯍꯣꯔꯦꯟ ꯌꯨꯝ ꯌꯧꯔꯀꯥꯟ ꯌꯦꯡ ꯇꯥꯔꯦ ꯑꯩꯒꯤꯗꯣ
ꯂꯥꯁ ꯗꯦꯠꯇꯣ ꯎꯝ ꯑꯦꯛꯁꯇꯦꯟ ꯇꯧꯒꯗꯧ ꯃꯥꯟꯗꯦ
ꯑꯦꯛꯁꯇꯦꯟ ꯉꯁꯤꯅ ꯂꯣꯏꯔꯦꯍꯦ
ꯍꯣꯏ ꯇꯧꯔꯣꯏꯕ ꯑꯁꯤꯗꯤ
ꯅ ꯅꯅꯥꯎꯅꯨꯄꯤ ꯀꯩ ꯑꯃꯗꯣ ꯌꯥꯎꯕ ꯌꯥꯕ ꯌꯥꯔꯣꯏꯗ꯭ꯔꯣ ꯁꯤ ꯇꯤꯅꯦ ꯁꯦꯟꯅꯒꯤꯁꯨ ꯀꯧꯕ ꯅꯠꯇ꯭ꯔꯣ
ꯌꯥꯕ ꯌꯥꯅꯤꯗ ꯂꯥꯛꯇꯦ ꯑꯗꯨ ꯑꯦꯛꯁꯇꯦꯟ ꯇꯧꯗꯧ ꯃꯥꯟꯗꯦꯀꯣ
ꯎꯝ
ꯃꯥꯟꯕꯔꯣ ꯍꯥꯏꯕꯗꯤ ꯄꯩꯁꯥꯒꯤ ꯅꯠꯇꯕꯅꯤꯅꯀꯣ
ꯎꯝ
ꯐ꯭ꯔꯤ ꯑꯣꯏꯗ꯭ꯔꯗꯤ ꯇꯧ ꯇꯧꯗꯧ ꯃꯥꯟꯕ ꯑꯗꯨ ꯐ꯭ꯔꯤ ꯑꯣꯏꯕꯅꯤ ꯇꯧꯔꯣꯏꯕ
ꯎꯝ ꯑꯁ ꯑꯗꯨꯗꯒ ꯑꯩꯒ ꯌꯥꯎꯕꯤꯔꯝꯃꯗꯤ ꯐꯥꯒꯗꯕ
ꯏꯁꯣꯔ ꯑꯣꯏꯔꯗꯤ ꯌꯥꯎꯗꯧ ꯃꯥꯜꯂꯦ
ꯌꯥꯕ ꯑꯣꯏꯔꯦ
ꯑꯗꯨꯝ ꯑꯗꯨꯃꯨꯛ ꯃꯤ ꯌꯥꯝꯕꯗꯨꯕꯨ ꯅꯪ ꯑꯁꯤ ꯍꯣꯔꯇꯤꯒꯤꯁꯨ ꯇꯧꯕ꯭ꯔꯣ
ꯍꯥꯥ
ꯍꯣꯔꯇꯤꯀꯜꯆꯔꯒꯤ
ꯇꯧꯗꯦ
ꯇꯧꯗꯦ
ꯎꯝ ꯂꯥꯛꯄ꯭ꯔꯥ ꯍꯟꯗꯛ ꯃꯔꯛ
ꯂꯥꯞꯄꯅꯦ ꯄꯩꯁꯥ ꯌꯥꯝꯕ ꯑꯗꯨ ꯑꯩ ꯇꯧꯗꯦ
ꯎꯝ
ꯀꯣꯛ ꯉꯥꯎꯔꯒ ꯂꯩꯌꯦ ꯑꯩꯁꯦ ꯍꯟꯗꯛ ꯃꯔꯛꯁꯦ ꯒꯌ꯭ꯥꯟ ꯃꯦꯟ ꯇꯥꯗꯦ
ꯅꯪꯒꯤꯗꯣ ꯑꯃꯗꯁꯨ ꯇꯧꯋꯦ ꯍꯥꯏꯕ ꯅꯠꯇ꯭ꯔꯣ
ꯑꯃꯒꯤꯗꯣ ꯈꯪꯗꯦ ꯑꯩꯈꯣꯏꯒꯤꯗꯨꯁꯨ ꯀꯩꯅꯣ ꯑꯥꯗꯒꯤ ꯁꯦꯟꯇꯔꯗꯒꯤ ꯊꯥꯔꯛꯇꯦ ꯊꯥꯔꯛꯇꯦ ꯑꯗꯨꯝ ꯍꯥꯏꯔꯒ ꯂꯩꯌꯦ ꯉꯔꯥꯡꯁꯨ ꯈꯣꯏ ꯗꯥꯗꯥ ꯑꯃꯨꯛ ꯆꯪꯍꯟꯕꯅꯦ ꯃꯣꯏꯒꯤꯗꯣ ꯏꯁꯇꯦꯟꯅ ꯄꯥꯏꯗꯕꯅꯤꯅꯀꯣ
ꯑꯗꯨꯗꯤ ꯑꯃꯨꯛ ꯅꯤꯔꯣꯅꯦ ꯑꯃꯥꯗꯣ
ꯈꯪꯗꯦ ꯑꯩ ꯒꯌ꯭ꯥꯟꯃꯦꯟ ꯇꯥꯗ꯭ꯔꯦ ꯑꯗꯨꯒꯤꯅꯦ ꯌꯨ ꯉꯥꯎꯔ ꯆꯠꯇꯧ ꯃꯥꯜꯂꯦ ꯂꯥꯁꯇ ꯅꯪ ꯌꯨꯝꯗ ꯂꯩꯕꯗꯣ ꯌꯥꯝ ꯅꯨꯡꯉꯥꯏꯔꯝꯒꯅꯤ ꯀꯣ
ꯅꯤꯈ꯭ꯔꯣ ꯀꯥꯟꯅꯗ꯭ꯔꯦ ꯃꯥꯡꯉꯅꯤ
ꯃꯥꯡꯗꯤ ꯃꯥꯡꯉꯣꯏ ꯑꯗꯨꯏꯗꯣ ꯏꯃꯥꯟꯅꯕꯤ ꯑꯃꯥꯅ ꯅꯍꯥꯟ ꯅꯤꯈ꯭ꯔꯦ ꯁꯤ ꯀꯩꯅꯣ ꯑꯥ ꯅꯤꯡꯊꯝꯇꯅꯤ ꯁꯤ ꯖꯟꯅꯋꯥꯔꯤ ꯖꯟꯅꯋꯥꯔꯤꯗ ꯅꯤ ꯅꯤꯕꯗꯣ ꯍꯜꯂꯣ ꯍꯜꯂꯣ ꯍꯜꯂꯣ
ꯇꯥꯕ꯭ꯔꯣ ꯍꯋꯥꯏ ꯃꯔꯨ ꯌꯥꯝ ꯌꯥꯝ ꯆꯥꯎ ꯅꯪꯒꯤ ꯅꯦꯠꯇꯣ ꯑꯩꯉꯣꯟꯗꯒꯤꯔ ꯅꯪꯉꯣꯟꯗꯒꯤꯔ
ꯅꯪꯒꯤꯅꯤ ꯅꯪꯒꯤꯅꯤ
ꯑꯩꯒꯤꯔ
ꯑꯥ
ꯍꯋꯥꯏ ꯌꯥꯝꯅ ꯆꯥꯎ ꯐꯖꯔꯛꯅꯤꯉꯥꯏ ꯐꯖꯔꯤꯀꯥꯟꯗ ꯍꯦꯟꯅ ꯐꯖꯔꯛꯅꯤꯉꯥꯏ
ꯑꯩꯒꯤ ꯊꯥꯕꯛ ꯊꯤꯕꯤꯋꯣ ꯄꯔꯠ ꯇꯥꯝ
ꯑꯤꯁ ꯌꯥꯔꯦ ꯊꯥꯕꯛ ꯇꯧꯗ꯭ꯔꯁꯨ ꯅꯪꯗꯤ ꯌꯨꯝꯗ ꯐ꯭ꯔꯤ ꯑꯗꯨꯝ ꯂꯩꯑꯣ ꯀꯩꯗꯧꯅꯤꯡꯉꯥꯏ
ꯗꯔꯀꯥꯔ ꯑꯣꯏꯌꯦ
ꯑꯁꯣꯝꯗ ꯍꯦꯔꯣ ꯑꯃ ꯂꯥꯛꯑꯦ ꯃꯁꯛ ꯌꯥꯝ ꯐꯖꯕ ꯑꯁꯣꯝꯗ ꯍꯦꯔꯣ ꯌꯥꯝ ꯐꯖꯕ ꯑꯃ ꯂꯥꯛꯑꯦ
ꯀꯔꯝꯕ ꯍꯦꯔꯣꯅꯣ
ꯋꯥꯡꯉꯦ ꯃꯥꯁꯦ ꯅꯕꯥꯟꯅꯤ ꯌꯥꯝ ꯆꯅꯥꯔꯅꯤ
ꯀꯥꯏ ꯆꯠꯄꯔꯣ ꯅꯪ
ꯑꯁ ꯂꯧꯕꯨꯛ ꯀꯨꯝꯅꯤꯡꯉꯥꯏꯁꯤ ꯀꯩꯅꯣꯗ ꯂꯩꯏ ꯎꯆꯥꯟ ꯄꯥꯝꯕꯤ ꯃꯔꯛꯇꯨꯗ ꯂꯩꯌꯦ
ꯐꯣꯟ ꯇꯧꯔꯤꯕ
ꯎꯝ ꯂꯕꯨꯛꯀꯨꯝꯃꯗꯤ ꯑꯁ ꯁꯤ ꯅꯨꯡ ꯅꯨꯡ ꯇꯛꯈꯥꯏꯕꯒꯤ ꯃꯦꯆꯤꯟꯗꯨꯅ ꯇꯛꯑꯦ ꯀꯦꯛ ꯀꯣꯀ ꯀꯦꯛ ꯀꯣꯛ ꯑꯃꯨꯛ ꯇꯧꯔꯛꯄꯗꯣ ꯇꯥꯕꯗ ꯈꯤꯔꯦ ꯅꯣꯏꯗꯤ ꯇꯥꯔꯝꯃꯔꯣꯏ ꯑꯗꯨ ꯈꯣꯟꯖꯦꯜꯗꯣ ꯑꯗꯨ ꯃꯈꯣꯟꯗꯣ ꯀꯣ
ꯈꯣꯏ ꯃꯩ ꯂꯥꯛꯄꯔꯣ ꯅꯣꯏꯗ
ꯍꯥꯥ
ꯃꯩ
ꯃꯩ ꯂꯥꯛꯑꯦ ꯎꯝ ꯅꯣꯏꯔꯣꯝꯗ ꯂꯥꯛꯇ꯭ꯔꯣ
ꯃꯩ ꯂꯥꯛꯄ꯭ꯔꯣ ꯍꯥꯏꯕꯅꯦ ꯍꯣꯏ
ꯂꯥꯛꯑꯦ ꯂꯥꯛꯑꯦ ꯆꯠꯂꯒꯦ
ꯃꯨꯠꯈꯤꯕꯅꯦꯍꯦ ꯍꯧꯖꯤꯛ ꯃꯨꯠꯈ꯭ꯔꯦ
ꯃꯨꯠꯈ꯭ꯔꯕꯅꯦꯕ